ꯍꯜꯂꯣ
ꯑꯣ ꯇꯥꯏꯌꯦ ꯇꯥꯏꯌꯦ ꯇꯥꯏꯌꯦ ꯇꯨꯝꯗ꯭ꯔꯤꯌꯦ ꯍꯧꯖꯤꯛ
ꯑꯩꯗꯤ ꯑꯩꯗꯤ ꯇꯨꯝꯈ꯭ꯔꯕ꯭ꯔꯅ ꯌꯥꯝ ꯄꯥꯈꯠꯄꯅꯤꯅꯦ
ꯍꯧꯖꯤꯛ ꯇꯨꯝꯕ ꯃꯇꯝ ꯅꯠꯇ꯭ꯔꯤꯌꯦ
ꯍꯁ ꯉꯁꯤ ꯕꯣꯜ ꯌꯦꯡꯒꯦꯔꯥ
ꯑꯩꯗꯤ ꯌꯦꯡꯉꯣꯏꯌꯦ
ꯑꯁ ꯃꯅꯤꯡ ꯅꯠꯇꯦ ꯃꯣꯔꯅꯤꯡꯒꯤ ꯑꯗꯣ ꯑꯁ ꯑꯥꯔꯖꯦꯟꯇꯤꯅꯥꯍꯣꯏꯁꯨ ꯌꯥꯝꯅ ꯋꯥꯔꯝꯒꯅꯤ ꯀꯣ
ꯑꯩ ꯌꯦꯡꯗꯦ ꯋꯥꯔꯝꯒꯅꯤ
ꯑꯁ ꯌꯥꯝ ꯍꯩꯔꯦ ꯀꯥ ꯀꯦꯄꯣꯗꯣ ꯒꯣꯜ ꯀꯤꯄꯔꯗꯨꯁꯨ ꯄꯨꯔꯥ ꯑꯦꯛꯁꯄꯔꯠꯅꯤ
ꯑꯩꯗꯤ ꯇꯨꯝꯅꯤꯡꯕꯅ ꯑꯗꯨꯒꯨꯝꯕꯗꯣ ꯌꯦꯡꯗ꯭ꯔꯦ
ꯃꯣꯔꯅꯤꯡꯅꯦꯕ ꯄꯨꯡ ꯑꯍꯨꯝ ꯃꯈꯥꯏ ꯌꯦꯡꯉꯦꯕ ꯑꯩꯁꯨ ꯄꯨꯡ ꯇꯔꯨꯛ ꯃꯣꯏꯗꯣ ꯑꯦꯛꯁꯇ꯭ꯔꯥ ꯇꯥꯏꯝ ꯑꯃꯨꯛ ꯑꯃꯨꯛ ꯄꯤꯕꯒꯤꯀꯣ
ꯑꯦꯛꯁꯇ꯭ꯔꯥ ꯇꯥꯏꯝꯗꯒꯤ ꯆꯪꯂꯔꯒ ꯉꯝꯒꯅꯤ ꯍꯥꯏꯌꯦ ꯃꯣꯏꯗꯣ
ꯍꯣꯏ ꯍꯣꯏ ꯑꯅꯤ ꯑꯅꯤ ꯑꯣꯏꯕꯅꯦꯕ
ꯎꯝ
ꯄꯦꯅꯥꯜꯇꯤ ꯑꯣꯏꯔꯗꯤ ꯐꯒꯗꯕ
ꯑꯗꯨꯅꯦ ꯈꯪꯗ꯭ꯔꯦꯗ ꯄꯦꯅꯥꯜꯇꯤ ꯑꯣꯏꯕꯒꯤ ꯃꯣꯏ ꯌꯥꯝ ꯅꯨꯡꯉꯥꯏꯒꯅꯤꯀꯣ ꯑꯁꯦꯡꯕ ꯑꯗꯨ ꯄꯦꯅꯥꯜꯇꯤꯗꯤ ꯑꯣꯏꯍꯧꯗ꯭ꯔꯦ
ꯀꯩꯅꯣ ꯅꯣꯅꯦꯔꯥ ꯇꯃꯦꯡꯂꯣꯡꯔꯥ ꯎꯝ ꯃꯦꯁꯤ ꯃꯦꯁꯤꯒꯤ ꯐꯦꯟꯁ ꯃꯣꯢ ꯄꯩꯁꯥ ꯄꯤꯕꯗ ꯍꯣꯁꯄꯤꯇꯥꯜ ꯅꯠꯇꯦ
ꯑꯣ ꯈꯪꯗꯦ ꯈꯪꯗꯦ ꯎꯕ꯭ꯔꯥ ꯇꯧꯕ꯭ꯔꯥ
ꯃꯈꯣꯢ ꯅꯣꯅꯤ ꯑꯩ ꯑꯩꯗꯣ ꯌꯨꯡ ꯍꯧꯖꯤꯛ ꯍꯥꯟꯕ ꯈꯤꯇꯪ ꯊꯣꯛꯄ ꯌꯥꯝꯅ ꯗꯤ ꯍꯥꯅꯤꯡꯕ ꯑꯁ ꯊꯣꯛꯇꯕ
ꯍꯥꯏ
ꯀꯔꯤ ꯇꯧꯕꯒꯤꯔꯀꯣ ꯑꯦ
ꯍꯤꯗꯥꯛ ꯊꯥꯛꯑꯣ ꯏꯁꯤꯡ ꯌꯥꯝ ꯌꯥꯝ ꯊꯥꯛꯑꯣ ꯑꯗꯣ
ꯍꯣꯢ ꯑꯁ
ꯖꯣꯟ ꯇꯤꯟꯕ ꯑꯣꯏꯔꯝꯒꯅꯦ ꯏꯁꯤꯡ ꯌꯥꯝ ꯊꯛꯑꯣ
ꯑ
ꯁꯤ ꯁꯥꯕꯅꯤꯅꯀꯣ ꯏꯁꯩꯁꯤꯡ ꯃꯌꯥꯝ ꯌꯥꯝ ꯊꯛꯀꯗꯕꯅꯤ
ꯁꯤꯤꯕ ꯏꯦꯗꯗꯣ ꯏ
ꯑꯩꯈꯣꯏꯒꯤ ꯎꯕꯦꯔꯤꯗ ꯃꯣꯠꯄꯒꯤꯅꯦ ꯎꯔꯤꯗ
ꯑꯩꯗꯤ ꯏꯁꯤꯡ ꯄꯥꯛ ꯊꯛꯇꯦꯕ ꯑꯗꯨꯒꯒꯤꯅꯤꯗ
ꯏꯁꯤꯡ ꯌꯥꯎꯊꯛꯑꯣ
ꯍꯧꯖꯤꯛ ꯊꯥꯛꯀꯅꯤ ꯅꯪ ꯊꯥꯛꯀꯅꯨ ꯍꯥꯏꯔꯁꯨ ꯊꯥꯛꯀꯅꯤ
ꯏꯁꯤꯡ ꯌꯥꯝ ꯌꯥꯝꯊꯛꯒꯗꯕꯅꯤ ꯑꯩꯈꯣꯏꯗꯤ ꯏꯁꯤꯡ ꯊꯛꯑꯒ ꯄꯥꯊꯣꯛꯄ ꯏꯁꯤꯡ ꯊꯛꯑꯒ ꯑꯗꯨꯝ ꯄꯥꯊꯣꯛꯄ ꯑꯗꯨꯝ ꯇꯧꯅꯦ ꯑꯩꯈꯣꯏꯅꯦ
ꯁꯤꯕ ꯃꯥ ꯃꯥ ꯃꯤꯖꯔꯒꯅꯦ
ꯑꯗꯨ ꯏ꯭ꯔꯦꯁ ꯊꯧꯖꯛꯇꯦ ꯉꯁꯥꯏ ꯅꯨꯡꯊꯤꯜꯗ ꯇꯨꯝꯕꯤꯗꯕꯒꯤ
ꯁꯤ ꯍꯣꯏꯔꯒ ꯇꯨꯝꯃꯅ
ꯂꯣꯏ ꯁꯤ ꯂꯣꯏꯔ ꯉ ꯇ ꯐ
ꯎꯝ
ꯇꯧꯅꯤꯡꯉꯦ ꯅꯤꯡꯕꯅ ꯁꯤꯒꯦ ꯇꯧꯔꯦ
ꯑꯩꯒꯤ ꯃꯤꯅꯨꯡꯁꯦ ꯌꯥꯝ ꯅꯨꯡꯁꯤꯅ ꯑꯩꯕꯨ ꯌꯦꯡꯅ ꯌꯦꯅꯤꯡꯉꯥꯏꯕ
ꯃꯤꯅꯨ ꯃꯤꯅ ꯁꯨꯃꯥꯏꯅꯪ ꯐꯣꯇꯣ ꯊꯥꯔꯛꯑꯣ ꯍꯥꯏꯕꯇꯥꯥꯡꯁꯨ ꯊꯥꯔꯛꯇꯦ
ꯑꯩꯕꯨ ꯌꯦꯡꯉꯒ ꯃꯥꯗꯣ ꯃꯥꯒꯤ ꯃꯍꯤꯛ ꯂꯩꯕ ꯇꯨꯝꯃꯤꯟꯅꯕ ꯌꯥꯗꯕ
ꯍꯧꯗꯣꯡꯁꯨꯅ ꯍꯦꯛ ꯂꯩꯕ꯭ꯔꯥ
ꯑꯣꯠ ꯂꯩꯕꯅꯤ ꯆꯥꯛ ꯆꯥꯎꯕꯅꯤ ꯃꯣꯏꯗꯤ ꯍꯈꯣꯏꯏꯒꯨꯝꯅ ꯇꯨꯃꯥꯏ ꯂꯩꯇꯕꯒꯤꯀꯣ ꯌꯦꯡꯕꯁꯨ ꯌꯥꯗꯦ
ꯑꯩꯗꯤ ꯍꯧꯗꯣꯡ ꯃꯍꯤꯛ ꯍꯧꯗꯣꯡ ꯃꯍꯤ ꯀꯂꯔꯁꯦ ꯀꯔꯝꯕ ꯀꯂꯔ ꯕ꯭ꯂꯦꯛ ꯑꯣꯏꯗꯣꯏꯔꯥ
ꯕ꯭ꯂꯦꯛꯦꯛꯁꯨꯣ ꯑꯦ ꯈꯔꯔ ꯔꯦꯗꯤ ꯁ ꯑꯣꯏ
ꯑꯩꯗꯤ ꯈꯪꯉꯦꯌꯦ ꯍꯧꯗꯣꯡꯒꯦ ꯀꯔꯥ
ꯑꯗꯨꯒ ꯉꯁꯥꯏꯗ ꯑꯩꯅ ꯋꯥꯏꯐꯁꯇ
ꯑꯣ ꯉꯥꯏ ꯍꯣ ꯍꯧꯗꯣꯡꯒꯦꯃꯦ ꯑꯗꯣꯝꯒꯤ ꯍꯦꯛꯇꯣ ꯑꯗꯨꯝ ꯏꯔꯨꯕꯤꯈ꯭ꯔꯣ ꯅꯪꯅ ꯈꯔ ꯑꯣꯏꯗꯣꯏ ꯌꯥꯍꯜꯂꯒ ꯇꯧꯈ꯭ꯔ ꯃꯌꯇꯣ ꯑꯉꯥꯡ ꯑꯣꯏꯕ ꯅꯠꯇ꯭ꯔꯣ
ꯑꯣ
ꯃꯤꯜꯛꯇꯣ ꯃꯤꯜꯛꯀꯤ ꯄꯥꯎꯗꯔꯗ ꯂꯧꯔꯒ ꯊꯣꯉꯒ ꯄꯤꯖꯧ
ꯁꯨꯁꯀꯔꯤ
ꯑꯣ ꯑꯉꯥꯡ ꯑꯣꯏꯕꯅꯤꯅ ꯃꯥꯗꯣ ꯃꯃꯥꯗ ꯍꯣꯝ ꯊꯛꯄ ꯑꯣꯏꯔꯝꯅꯦ
ꯃꯥꯒꯤꯦ ꯆꯥꯛ ꯑꯩꯅ ꯂꯩꯔꯒ ꯐꯣꯔꯇꯤ ꯔꯨꯄꯤꯁꯀꯤ ꯂꯩꯔꯒ ꯄꯤꯕꯒꯤ ꯆꯥꯏ ꯌꯥꯝ ꯆꯥꯏ ꯑꯉꯥꯡꯁꯤꯡꯅ ꯑꯆꯥꯄꯣꯠꯁꯨ ꯆꯆꯥ ꯆꯥꯠ ꯄꯤꯕ ꯄꯩꯁꯥ ꯂꯩꯇꯦꯅꯦ ꯁꯦ ꯅꯪ ꯈꯔ ꯌꯥꯝꯕ ꯂꯨꯄꯥ ꯐꯤꯐꯇꯤ ꯈꯛꯇ ꯈꯥꯏꯕꯤꯌꯣ
ꯍꯥꯏꯕ ꯉꯝꯗꯦ ꯑꯩ ꯍꯥꯏꯕ ꯉꯝꯗꯦ ꯑꯗꯨꯗꯤ
ꯑꯣ ꯑꯣ ꯑꯗꯨꯗꯤ ꯍꯌꯦꯡꯋꯥꯏ ꯅꯪ ꯄꯥꯝꯃꯗꯤ ꯄꯤꯔꯣꯏ
ꯌꯣꯛ ꯆꯥꯎꯔꯒ ꯌꯧꯔꯒ ꯄꯤꯌ ꯊꯣꯡꯉ ꯆꯥꯒꯦ
ꯀꯊ ꯆꯍꯤꯦ ꯅꯃꯪꯗ ꯑꯩꯗꯣ ꯋꯥꯏꯐꯁꯅꯀꯣ ꯋꯥꯏꯐꯁꯅ ꯃꯅꯥ ꯃꯅꯨꯡꯗꯣ ꯑꯗꯨꯁꯨ ꯑꯗꯨꯒ ꯃꯥꯒꯤ ꯃꯊꯣꯟꯁꯨ ꯑꯩꯅ ꯂꯣꯏꯅ ꯁꯦꯡꯕꯤꯈ꯭ꯔꯕ ꯑꯃꯨꯛ ꯃꯥꯒꯤ ꯕꯣꯗꯤꯁꯨ ꯍꯛꯆꯥꯡꯁꯨ ꯌꯥꯝꯅ ꯅꯥ ꯂꯩ ꯂꯩꯌꯨꯅꯦ ꯍꯧꯖꯤꯛꯇꯤ ꯃꯥꯁꯦꯣ ꯃꯍ ꯍꯦꯛꯇꯤ ꯂꯩꯕ ꯃꯥꯅ ꯌꯦꯡꯕ ꯌꯥꯗꯕꯀꯣ
ꯎꯝ ꯠꯆꯥ ꯃꯥꯒꯤ ꯃꯃꯥꯏ ꯃ ꯃꯤꯠꯇ ꯅ ꯅ ꯇꯥꯕꯌ
ꯎꯝ ꯋꯥꯏꯐꯁꯅ ꯇꯧꯕꯅꯦ
ꯍꯣꯏ ꯉꯁꯥꯏꯈ꯭ꯔꯦꯔꯥ ꯁꯤꯗ ꯑꯩꯒꯤ ꯅꯦꯛꯁ ꯑꯣꯗ ꯂꯥꯏꯐꯇꯣ
ꯎꯝ
ꯑꯅꯧꯕ ꯑꯅꯧꯕ ꯂꯥꯛꯄ꯭ꯔꯥ ꯈꯪꯗ ꯑꯅꯧꯕꯅ ꯏꯁꯥ ꯂꯩꯕꯤꯕꯅꯦ
ꯎꯝ
ꯁꯤꯅꯦ ꯁꯤ ꯑꯩꯈꯣꯏꯒꯤ ꯕꯖꯥꯔꯗ ꯄꯨꯔꯒ ꯃꯥꯗꯤ ꯆꯠꯦ ꯑꯗꯤ ꯃꯥꯗꯣ ꯑꯗꯨꯃꯥꯏꯅ ꯇꯧꯍꯧꯅꯨ ꯍꯥꯏꯕꯗꯣ ꯑꯣ ꯃꯥꯕꯨꯗ ꯌꯦꯡꯁꯤꯜꯂꯦꯕ ꯁꯤꯅ ꯂꯩꯕꯁꯤꯡꯁꯦ ꯑꯩꯅ ꯍꯥꯏꯕꯗꯤ ꯂꯥꯁꯁꯤ ꯃꯥꯅ ꯌꯣꯛ ꯊꯛꯄꯗꯣ
ꯎꯝ
ꯕꯖꯥꯔꯗ ꯂꯩꯕ ꯏꯟꯁꯥꯡ ꯅꯨꯄꯤ ꯌꯨꯝꯕꯁꯤꯡꯗꯣ ꯂꯣꯏ ꯈꯪꯉꯤꯕ
ꯒꯔꯥ ꯅꯠꯇꯦ ꯍꯟꯖꯥꯡ ꯅꯥꯄꯤ ꯌꯣꯟꯕꯁꯤꯡꯗꯨꯁꯨ ꯃꯤꯕꯨ ꯌꯥꯝ ꯌꯦꯡꯁꯤꯜꯂꯦꯀꯣ
ꯍꯪꯅꯤꯡꯕꯗꯤ ꯃꯣꯏꯗꯨꯁꯨ
ꯑꯅꯦ
ꯇꯨꯝ ꯇꯧꯅꯤ ꯀ꯭ꯔꯤ ꯍꯥꯏꯁꯤꯔꯥ ꯑ ꯅꯍꯥꯟ ꯑꯩꯈꯣꯏ ꯂꯥꯏꯕ ꯃꯇꯝꯗ ꯑꯟꯇꯤ ꯑꯃ ꯑꯩꯈꯣꯏ ꯅꯦꯛꯁ ꯇꯔꯥ ꯐꯥꯕ ꯅꯨꯄꯤꯒꯤ ꯑꯟꯇꯤ ꯑꯃ ꯂꯩꯗꯅ
ꯍ
ꯃꯣꯏꯁꯨ ꯈꯪꯕꯅꯤꯅ ꯀ꯭ꯔꯤꯌꯥꯁꯤꯔ ꯏꯟꯁꯥꯅ ꯄꯤ ꯌꯣꯁꯤꯡꯗꯣ ꯑꯗꯨꯗꯒꯤ ꯑꯗꯨꯝ ꯍꯥꯏꯗꯣꯛꯄ ꯃꯥꯜꯂꯦ ꯃꯣꯏꯗꯁꯨ ꯑꯗꯨꯗꯒꯤ ꯈꯪꯕ ꯃꯥꯜꯂꯦꯕ
ꯎꯝ
ꯑꯗꯨꯗ ꯃꯥꯕꯨ ꯌꯦꯡꯁꯤꯕ ꯑꯗꯨ ꯃꯔꯛꯇ ꯉꯁꯥꯏ ꯃꯥ ꯏꯁꯇꯦꯇꯁ ꯍꯊꯔꯛꯄ ꯍꯅꯨꯕ ꯃꯃꯥꯏ ꯉꯥꯡꯕ ꯅꯨꯄꯥꯗꯨ
ꯃꯍꯥꯛꯁꯨ ꯎꯍꯟꯅꯤꯡꯕꯒ ꯈꯛꯇꯑꯣ
ꯄꯩꯁꯥ ꯄꯩꯁꯥ
ꯑꯗꯨ ꯑꯣꯏꯔꯁꯨ ꯇꯜꯂꯦ ꯑꯩꯗꯤ ꯄꯩꯁꯥ ꯂꯩꯔꯁꯨ
ꯑꯗꯨꯊꯨꯅꯦ ꯑꯗꯨꯣ ꯅꯨꯄꯥꯒ ꯆꯠꯂꯒ ꯏꯟꯁꯥꯡ ꯂꯩꯕ ꯂꯥꯛꯄꯅꯦ
ꯑꯗꯣ ꯃꯣꯏꯁꯨ ꯐ꯭ꯔꯤꯒꯤ ꯄꯨꯡꯄꯤ ꯄꯤꯕꯗꯣ
ꯐ꯭ꯔꯤꯒꯤ ꯄꯤꯕ꯭ꯔꯥ ꯄꯤꯗꯕ꯭ꯔꯥꯗꯤ ꯈꯪꯗ꯭ꯔꯦ ꯐ꯭ꯔꯤꯒꯤꯗꯤ ꯄꯤꯒꯗꯕ ꯃꯥꯟꯗꯦꯀꯣ
ꯍꯣꯏ ꯑꯗꯨ ꯈꯜꯂꯤꯕ ꯑꯩꯁꯨ
ꯎꯝ ꯃꯣꯏꯅ ꯄꯥꯝꯕꯁꯨ ꯇꯧꯕꯤꯔꯝꯒꯅꯤꯕ
ꯍꯣꯏ ꯌꯥꯝꯅꯗꯤ ꯍꯣꯏ ꯑꯄꯧ ꯑꯣꯏꯅ ꯅꯍꯥꯟꯗꯁꯨ ꯇꯦꯟ ꯀꯦ ꯄꯤꯕꯗꯣ
ꯎꯝ ꯑꯗꯨ ꯐꯤꯐꯇꯤꯦ ꯐꯤꯐꯇꯤꯟ ꯁꯨꯔꯦ ꯃꯉꯣꯟꯗ ꯄꯤꯕ
ꯑꯣ ꯑꯗꯨꯗꯣ ꯀꯔꯤꯁꯨ ꯂꯩꯖꯕꯤꯗ ꯑꯗꯨ ꯌꯥꯝꯌꯥꯝꯕ ꯄꯩꯁꯥ ꯄꯤꯕꯗꯣ ꯉꯥꯛꯑꯦ
ꯑꯗꯨꯅꯦ ꯑꯗꯨꯅꯦꯅ ꯑꯩꯅ ꯈꯪꯕꯗ ꯅꯍꯥꯟ ꯑꯩꯅ ꯍꯥꯏꯕ ꯅꯍꯥꯟ ꯌꯨꯝ ꯉꯥꯎꯔꯒ ꯏꯕꯥꯅꯤ ꯑꯃꯨꯛ ꯂꯥꯛꯄꯗꯣ ꯃꯥꯕꯨ ꯑꯩꯅ ꯁꯦꯟꯅꯔꯒ
ꯍꯣꯏ
ꯑꯗꯨ ꯃꯇꯝꯗ ꯆꯠꯄ ꯑꯝꯇ ꯉꯝꯕꯥꯅꯤ ꯃꯃꯥꯡꯗ ꯐꯝꯕꯅꯦꯕ ꯑꯗꯨꯒꯤ ꯑꯗꯨ ꯑ ꯄꯥꯎꯗꯨꯅ ꯀꯔꯤꯅꯣ ꯍꯥꯏꯕ ꯃꯥꯜꯂꯦ ꯃꯕꯥꯅꯤ ꯃꯈꯣꯠꯇꯨ ꯄꯥꯏꯅꯔꯒ ꯀꯒ꯭ꯔꯔꯤꯅ ꯇꯜꯂꯦ ꯇꯠꯂꯦ ꯇꯠꯂꯦ ꯇꯠꯂꯦ ꯍꯥꯏꯔꯒ ꯂꯩꯌꯦꯕ
ꯂꯩ ꯑꯗꯨ ꯇꯧꯕꯧꯕ꯭ꯔ
ꯑꯗꯨꯝ ꯇꯧꯔꯒ ꯂꯩꯌꯦ ꯍꯥꯏꯕꯗꯤ ꯄꯥꯎꯗꯅ ꯀꯔꯤꯅꯣ ꯍꯥꯏꯕ ꯃꯥꯜꯂꯤꯕ ꯃꯥ ꯇꯜꯂꯦ ꯇꯜꯂꯦ ꯇꯜꯂꯦ ꯍꯥꯏꯔꯅ ꯂꯩ
ꯑꯁꯦꯡꯕ ꯅꯕꯅꯦꯠꯇꯤꯕ꯭ꯔꯥ ꯈꯟꯕꯒꯤꯅꯤ ꯑꯩꯗꯤꯤꯀꯣ ꯈꯪꯗꯦ ꯑꯗꯣ ꯑꯄꯥꯎ ꯌꯥꯏꯕꯤ ꯈꯪꯗꯦ
ꯑꯩꯁꯨ ꯑꯩꯒꯤꯅꯦ ꯈꯟꯕꯅꯦꯃꯥꯅ ꯍꯥꯏꯕꯗꯣ ꯑꯩꯈꯣꯏꯒꯤ ꯑꯟꯇꯤꯒꯤ ꯅꯨꯄꯤ ꯄꯥꯅ ꯆꯄꯣꯠ ꯆꯥꯕ ꯆꯠꯁꯦ ꯍꯥꯏꯕ ꯍꯥꯏ ꯑꯩꯈꯣꯏꯒꯤ ꯑꯟꯊꯤ ꯑꯃ ꯂꯩꯔꯤꯕ ꯑꯟꯇꯤꯗꯣ ꯃꯥꯒ ꯅꯨꯄꯥꯒ ꯇꯧ ꯈꯥꯏꯅꯈꯤꯕ ꯑꯗꯣ ꯑꯗꯨꯒ ꯑꯟꯇꯤꯒꯤ ꯅꯨꯄꯥꯗꯨꯁꯨ ꯏꯝꯐꯥꯜꯗ ꯂꯩꯕ
ꯑꯣ
ꯑꯩ ꯑꯩꯗꯤ ꯑꯩꯒꯤ ꯑꯟꯇꯤ ꯑꯁꯦꯡꯕꯒꯤ ꯅꯨꯄꯥꯅ ꯍꯟꯕꯅꯤ ꯑꯁꯦꯡꯕ ꯂꯥꯛꯔꯒ ꯑꯇꯣꯞꯄ ꯑꯣꯏꯔꯝꯕꯅꯤ ꯍꯥꯏꯗꯤ ꯆꯥꯕ ꯆꯠꯄꯒꯨꯝꯕꯁꯨ ꯑꯥ ꯅꯛꯅꯕ ꯅꯠꯇꯦ ꯕꯔꯗꯔꯥ ꯑꯗꯨꯗ ꯍꯟꯕ꯭ꯔꯥ ꯍꯥꯏꯅ ꯐꯤꯔꯣꯟꯜꯗꯨꯁꯨ ꯑꯗꯨꯝ ꯁꯤꯝꯄꯜ ꯑꯣꯏꯕ ꯁꯦꯠꯇ ꯊꯣꯛꯏꯕꯅꯦ ꯑꯗꯨꯗꯒꯤ ꯑꯁ ꯃꯤ ꯑꯇꯣꯞꯄ ꯑꯣꯏꯔꯝꯃ ꯋꯥꯅꯤꯅ
ꯑꯩ ꯅꯣꯏ ꯈꯪ ꯅꯣꯏ ꯂꯥꯛꯑꯒ ꯑꯃꯨꯛ ꯍꯥꯏꯕꯗꯨꯗꯒꯤ ꯐꯣꯇꯣꯗꯒꯤ ꯑꯩ ꯈꯪꯕꯅꯤꯅ ꯑꯗꯨ ꯑꯗꯨꯅꯤ
ꯃꯥꯒꯤ ꯅꯨꯄ ꯅꯨꯄꯤꯗꯣ ꯑꯩꯈꯣꯏ ꯑꯩꯈꯣꯏ ꯁꯥꯒꯩ ꯑꯗꯨꯝ ꯃꯥꯟꯅꯕ ꯃꯥꯜꯂꯦꯕ
ꯎꯝ
ꯑꯣꯗꯨꯒꯤ ꯑꯁ
ꯀꯣꯏꯁꯠ ꯑꯗꯨꯒ ꯆꯠꯂꯦ ꯍꯥꯏꯕ ꯃꯥꯒꯤ ꯅꯨꯄꯤꯁꯨ ꯈꯪꯉꯝꯃꯣꯏꯗ
ꯈꯪꯗꯦ ꯈꯪꯕ꯭ꯔꯥ ꯈꯪꯕ ꯃꯥꯜꯂꯦ
ꯎꯝ
ꯈꯪꯔꯒ ꯀꯔꯤꯅꯣ ꯄ꯭ꯔꯣꯕ꯭ꯂꯦꯝ ꯐ ꯈꯪꯗꯦ ꯈꯪꯗꯦ ꯈꯪꯕ ꯃꯥꯂꯦ ꯑꯗꯨꯒꯤ ꯍꯧꯖꯤꯛ ꯃꯣꯕꯥꯏꯜꯗꯤ ꯄꯥꯎ ꯐꯥꯎꯅꯗ꯭ꯔꯦꯅ ꯑꯗ ꯑꯃꯨꯛ ꯍꯥꯟꯅ
ꯎꯝ
ꯅꯤꯅꯦ ꯑꯗꯨꯅꯅꯦ ꯃꯥ ꯃꯥꯒꯤ ꯃꯥ ꯅꯪ ꯈꯪꯗꯕꯒꯤꯅꯤ ꯑꯩꯗꯤ ꯑꯗꯨꯝ ꯂꯩꯃꯤꯟꯅꯕ ꯃꯤꯗ ꯃꯥꯒꯤ ꯅꯨꯄꯤꯁꯤꯡꯅ ꯆꯤꯡꯅꯔꯒ ꯀꯣꯛ ꯇꯧꯔꯛꯄꯒꯨꯝꯕꯗꯨ ꯑꯁ ꯑꯗꯨꯝ ꯇꯧꯕꯅꯦ
ꯎꯝ ꯑꯗꯨ ꯃꯥꯗꯤ ꯀꯔꯤ ꯍꯥꯏꯔꯦ ꯑꯗꯨꯒ
ꯈꯪꯗꯦꯗ ꯍꯥꯏꯕ꯭ꯔ ꯈꯥꯏꯗ ꯄꯨꯔꯣ ꯋꯥ ꯅꯥꯏꯉꯣꯟ ꯊꯔꯗꯤ ꯀꯣ ꯄꯩꯁꯥꯗꯤ ꯍꯥꯏꯔꯌꯦ
ꯎꯝ
ꯃꯔꯥꯜ ꯂꯩꯔꯕꯅꯤꯅ ꯀꯃꯥꯏꯅ ꯄꯥꯏꯈꯠꯀꯅꯤ ꯑꯗꯨ ꯅꯨꯄꯤ ꯑꯣꯏꯔꯒ ꯅꯨꯄꯤ ꯅꯨꯄꯥꯒ ꯄꯨꯟꯖꯩ ꯍ ꯍꯅꯨꯕ ꯍꯗ ꯐꯂꯗꯤ ꯍ ꯑꯩꯈꯣꯏꯁꯨ ꯑꯗꯨꯃꯥꯏꯅ ꯇꯧꯔꯦ ꯑꯩꯈꯣꯏꯁꯨ ꯆꯤꯡꯟꯅꯒꯅꯤꯅ
ꯃꯥꯒꯤ ꯑꯦꯛꯁ ꯑꯃꯗꯨꯁꯨ ꯄꯨꯔꯥ ꯍꯜꯅꯤꯡꯨꯕꯗꯣ ꯁꯤꯚꯏꯗꯣ ꯅꯨꯄꯤ ꯊꯤꯈ꯭ꯔꯦ ꯍꯥꯏꯗ ꯑꯗꯨꯅ ꯄꯥꯁꯇ
ꯑꯣ ꯑꯗꯨ ꯅꯨꯄꯥꯒ ꯇꯣꯛ ꯅꯕ ꯅꯨꯃꯤꯠꯇꯅꯦ ꯑ ꯀꯨꯝꯅꯨꯡ ꯈꯣꯏꯗ ꯆꯠꯂꯒꯨ ꯉꯥꯎꯔꯒ ꯇꯨꯝꯃꯤ ꯍꯥꯏꯕꯗꯣ ꯑ ꯅꯨꯄꯥꯗꯅ ꯇꯣꯛ ꯇꯣꯛꯄꯤꯕꯈꯤ
ꯃꯤꯡ ꯍꯥꯏꯒꯅꯨ ꯅꯪꯁꯨ
ꯑꯣ ꯍꯣꯏ ꯅꯨꯄꯥꯗꯨ ꯆꯥꯏꯁ ꯍꯝ
ꯇ ꯑꯗꯨ ꯇ ꯑꯗꯨ ꯇꯧꯕꯔꯒ ꯃꯕꯥꯅꯤꯁꯨ ꯀꯔꯤꯒꯤꯔꯥ ꯍꯟꯗꯛ ꯁꯨ ꯌꯥꯏ ꯍꯅꯖꯕꯁꯦ
ꯈꯪꯗꯦꯗ ꯑꯔꯣ ꯃꯗꯩ ꯂꯥꯏꯔꯒꯅꯅꯦ ꯍꯥꯏꯕꯗꯤ ꯑꯗꯨ ꯑꯁ ꯑꯗꯨ ꯅꯨꯃꯤꯠꯇꯣ ꯑꯩꯗꯤ ꯈꯪꯗꯦ ꯑꯩꯗꯤ ꯀꯔꯤ ꯁꯣꯟꯗꯩꯣꯏꯁꯨ ꯌꯣꯝ ꯆꯕꯅꯤꯅꯀꯣ ꯑꯃꯨꯛ ꯍꯜꯂꯛꯄ ꯗ ꯁꯤ ꯏꯅꯦ ꯈꯈꯣꯏ ꯅꯦꯛꯁꯇꯣꯔꯗ ꯅꯍꯥꯟ ꯂꯩꯕ ꯏꯅꯦ ꯑꯩꯈꯣꯏꯅ ꯑꯁ ꯅꯆꯦꯗꯣ ꯑꯗꯨꯃꯥꯏꯅ ꯇꯧꯅꯦ ꯌꯣꯛꯊꯛꯑꯒ ꯏꯗ ꯆꯪꯔꯒ ꯀ ꯊꯥꯛꯑꯒ ꯀꯔꯤ ꯀꯔꯤꯅꯣ ꯇꯧꯕ ꯌꯥꯅꯤ ꯃꯣꯏꯅ ꯑꯩꯉꯣꯟꯗ ꯇꯥꯛꯄꯤꯕ ꯑꯃ ꯈꯪꯕꯅꯦ
ꯃꯃꯥꯡꯗꯁꯨ ꯃꯥꯁꯦ ꯃꯤ ꯃꯃꯥꯡꯅꯤ ꯍꯥꯏꯕꯁꯨ ꯈꯪꯗꯕ꯭ꯔꯥ ꯑꯗꯣ ꯅꯨꯃꯤꯠꯇꯣ
ꯉꯥꯕꯅꯤꯅ ꯀꯔꯤ ꯎꯄꯥꯏ ꯂꯩꯛꯑꯦ
ꯑꯗꯨꯗꯤ ꯉꯥꯎꯔꯒ ꯈꯔꯦꯒꯤ ꯂꯥꯛꯄ꯭ꯔꯥ ꯍꯥꯏꯕꯅꯦ
ꯈꯪꯗꯦꯗꯣ ꯑꯗꯨ ꯃꯥꯗꯣ ꯀꯣꯡꯉꯥꯏꯈꯣꯅꯦ ꯊꯥꯏꯒꯦ ꯑꯇꯣꯄꯣꯛꯅꯥꯕ ꯅꯨꯃꯤꯠꯇꯣ ꯅꯨꯄꯥ ꯑꯃꯗꯣ ꯅꯍꯥꯟꯗꯒꯔꯤ ꯂꯩꯗꯅ
ꯎꯝ
ꯑꯗꯨꯒꯤ ꯃꯥ ꯅꯨꯡꯁꯤ ꯅꯨꯡꯉꯥꯏꯖꯩ ꯀꯣꯏꯔꯒ ꯄꯨꯕꯤꯌꯨ ꯍꯥꯏꯕ ꯃꯥꯜꯂꯦ ꯑꯗꯨ ꯑꯩ
ꯎꯝ
ꯑꯃꯗ ꯌꯨꯗꯣ ꯂꯧꯁꯦ ꯍꯥꯏꯕ ꯃꯥꯜꯂꯦ
ꯎꯝ
ꯂꯧꯔꯒ ꯌꯨꯝꯗꯁꯨ ꯊꯛꯄ ꯃꯄꯥꯟꯗꯁꯨ ꯊꯛꯄ ꯃꯥꯜꯂꯦ
ꯑꯥ
ꯑꯗꯨ ꯅꯨꯃꯤꯠꯇ ꯂꯥꯛꯑꯒ ꯅꯨꯡꯗꯥꯡꯗ ꯑꯃꯨꯛ ꯑꯗꯨ ꯅꯨꯄꯥ ꯈꯣꯏꯗ ꯂꯦꯛꯑꯦ ꯍꯥꯏꯔꯗꯨ ꯂꯦꯕꯗꯣ ꯅꯨꯄꯥꯅ ꯑꯩꯉꯣꯟꯗ ꯑꯃꯨꯛ ꯍꯥꯏꯕꯅꯦꯀꯣ
ꯎꯝ
ꯐꯆ꯭ꯔꯥ ꯎꯝꯆ ꯁꯥꯏ ꯍꯥꯏꯅ ꯑꯃꯨꯛ ꯑꯗꯨ ꯃꯍꯥꯛꯀꯤ ꯐꯨꯔꯤꯠꯇꯣ ꯂꯣꯏꯅ ꯂꯧꯊꯣꯛꯑꯒ ꯐꯨꯔꯤꯠꯅꯤ ꯌꯥꯏꯌꯦ ꯅꯨꯄꯥꯗ
ꯎꯝ
ꯑꯗꯨꯅꯤ ꯑꯩꯅ ꯄꯥꯝꯁꯦ
ꯅ ꯀꯔꯤ ꯁꯗꯤ ꯇꯧꯗꯦ ꯍꯥꯏꯕ꯭ꯔꯥ
ꯈꯪꯗꯦ ꯑꯗꯨꯃꯛꯇꯤ ꯍꯥꯏꯗꯤ ꯇꯧꯕ꯭ꯔꯥ ꯇꯧꯗꯕ꯭ꯔꯥꯗꯤ